ꯍꯜꯂꯣ
ꯑꯕꯨ ꯇꯕꯨ
ꯇꯥꯏꯦ ꯀꯩꯅꯅꯣ ꯇꯞꯗꯨꯅ
ꯑꯩꯩ ꯀꯩꯅꯣ ꯇꯧꯔꯤ ꯑꯩ ꯆꯥꯔꯖꯔ ꯂꯧꯊꯣꯛꯏ ꯕꯦꯒꯛꯇ ꯕꯦꯛꯇ ꯂꯧꯊꯣꯛꯇꯕꯒꯤ ꯍ ꯐ ꯑ ꯀ ꯅꯣꯔꯤꯔꯤ ꯆꯤꯟ ꯃꯌꯥꯗ ꯅꯞꯁꯤꯟꯅ ꯐꯥꯗꯕꯗꯨ
ꯎꯝꯝ ꯑꯩꯒꯤ ꯐꯣꯟꯒ ꯈꯜꯗꯛꯄꯒ ꯇꯞꯄꯤꯁꯦ ꯀꯩꯗꯧꯔꯤꯅꯣꯅ
ꯁꯤ ꯂꯥꯛꯑꯦ ꯉꯁꯥꯏꯒꯤ ꯃꯤ ꯃꯨꯠꯂꯨꯕꯅꯤ
ꯂꯩꯏꯅ ꯍꯕꯣ
ꯂꯥꯛ ꯑꯩ
ꯍꯔꯥꯎꯔꯦ ꯑꯗꯨꯗꯤ
ꯆ ꯃꯩꯗꯥꯛ ꯀꯔꯥꯏ ꯍꯔꯥꯎꯗꯣꯏꯕ ꯏ ꯍꯥꯏꯗꯤ
ꯅꯪ ꯉꯁꯥꯏ ꯃꯩ ꯂꯥꯛꯇꯕ ꯏꯁꯣꯔ ꯂꯥꯛꯑꯅꯤꯗ
ꯎ ꯊꯥꯏꯅꯒꯤ ꯃꯇꯝꯒꯤ ꯇꯥꯏꯌꯦꯞꯇ ꯅꯣꯡꯃ ꯂꯥꯛꯑꯒ ꯅꯨꯃꯤꯠ ꯅꯤꯅꯤ ꯃꯨꯠꯄꯒꯤ ꯇꯥꯏꯌꯦꯞꯇꯒ ꯍꯥꯏ
ꯎꯝ ꯅꯪꯅ ꯏꯁꯥꯎ ꯂꯥꯛꯕꯗꯨꯒꯤ ꯍꯥꯏꯔꯗꯨꯅꯤ
ꯎꯝ ꯍꯥꯏꯅꯦ ꯑꯗꯨꯏꯗꯤ ꯌꯥꯏꯌꯦꯦꯕꯣ ꯅꯣꯡꯃꯔꯥ ꯅꯨꯃꯤꯠ ꯅꯤꯅꯤꯠꯄꯗꯤ ꯃꯩ ꯂꯥꯛꯄꯗꯁ ꯎ ꯃꯩꯅ ꯑꯦ ꯀ ꯐꯤꯟ ꯐꯥꯝꯃꯤ ꯆꯣꯡꯉ ꯇꯧꯕꯗ
ꯑꯔꯅꯥ ꯈꯔꯥꯎꯗꯦ ꯃꯥꯥꯟ
ꯎꯝ ꯍꯔꯥꯎꯁꯤꯗ ꯁꯨꯝ ꯃꯩ ꯃꯨꯠꯄꯗ ꯅꯨꯡꯉꯥꯏꯇꯕꯒꯤ ꯋꯥꯅꯤ ꯅꯨꯡꯉꯥꯏꯇꯦꯗꯤ ꯀꯩ ꯍꯥꯏꯅꯤ ꯅꯪ ꯃꯈꯗꯤ ꯐꯣꯟꯗꯨ ꯂꯣꯏꯀꯅꯤ
ꯎꯝ
ꯐꯣꯟꯁꯤꯅꯒꯕ ꯈꯔ ꯐꯕꯕꯨ ꯑꯣꯏꯔꯦ
ꯍꯣꯏ ꯅꯪꯒꯤ ꯐꯣꯟꯗꯨ ꯅꯒ ꯆꯥꯒ ꯄꯪꯊꯥ ꯕꯦꯇ꯭ꯔꯤ ꯄꯪꯊꯥꯗ ꯂꯥꯛꯑꯦ
ꯎꯝ ꯑꯗꯨꯒꯤ ꯂꯣꯏꯗꯅꯕꯅ ꯍꯥꯏꯕꯅꯤꯗ
ꯑꯣ
ꯎꯝ ꯀꯣꯂꯦꯖꯀꯤꯁꯤꯅ ꯑꯃꯨꯛ ꯀꯔꯤꯅꯣ ꯈꯪꯉꯦ ꯁꯤꯒꯤ ꯂꯝꯞꯁꯤ ꯄ꯭ꯔꯣꯐꯦꯁꯅꯦꯜ ꯌꯨꯅꯤꯚꯔꯁꯤꯇꯤ ꯁꯦ ꯑꯗꯨꯝ ꯊꯥꯔ ꯂꯩꯔꯦ
ꯀꯔꯤ ꯌꯨꯅꯤꯚꯔꯁꯤꯇꯤ ꯍꯥꯏꯅꯣ
ꯑꯦꯜ ꯄꯤ ꯌꯨꯒꯤ ꯑꯗꯨꯝ ꯊꯥꯔꯛꯑ ꯂꯩꯔꯦ ꯅꯪꯒꯤ ꯏꯗꯨ ꯂꯣꯏꯗ꯭ꯔꯤꯒ ꯅꯪꯒꯤ ꯑꯦꯗꯜ ꯂꯣꯏꯗ꯭ꯔꯤ ꯀ ꯅ
ꯀꯔꯤ ꯍꯥꯏꯅꯤꯡꯉꯤꯕ ꯑꯗꯨꯅ
ꯍꯦ ꯄꯨꯡꯊꯥꯗ ꯊꯥꯔꯛꯏ ꯉꯥꯜꯔꯀꯣꯂꯣ ꯉꯁꯥꯏꯁꯨ ꯑꯝꯇꯛ ꯐꯣꯟ ꯑꯃ ꯇꯧꯔꯝꯕꯅꯦ ꯀꯔꯤ ꯑꯦꯁ ꯖꯤ ꯇꯤ ꯍꯥꯏꯕ꯭ꯔꯥ ꯀꯩꯅꯅꯨꯡ ꯌꯨꯅꯤꯚꯔꯁꯤꯇꯤ ꯑꯃ ꯐꯣꯟ ꯇꯧꯔꯛꯑꯝꯕꯅꯤ ꯑꯦꯁ ꯆꯦꯇꯤ ꯍꯥꯏꯕ
ꯑ ꯏ ꯂ ꯏꯗꯕ ꯀ ꯃꯗꯣ
ꯍꯔꯤꯌꯥꯅꯥꯅꯦꯕ ꯑꯦꯁ ꯖꯤ ꯇꯤꯁꯤꯅ ꯁ꯭ꯔꯤ ꯒꯨꯔꯨ ꯒꯣꯕꯤꯟ ꯁꯤꯡ ꯇ꯭ꯔꯥꯏꯖꯦꯟ ꯇ꯭ꯔꯥꯏꯖꯦꯟꯇꯤꯅꯔꯤ ꯌꯨꯅꯤꯕꯔꯁꯤꯇꯤ ꯍꯥꯏ ꯗꯦꯜꯂꯤ ꯑꯦꯟ ꯁꯤ ꯑꯥꯔꯅꯦꯕ
ꯅ ꯅꯅꯥ ꯇ꯭ꯔ ꯏꯂ ꯎꯒꯤꯗꯣ ꯏꯅ
ꯈꯪꯗꯦ ꯀꯅꯥꯗꯅꯝ ꯂꯧꯔꯝꯒꯅꯤ
ꯎꯝ
ꯄꯥꯎꯇꯥꯎꯗ ꯇꯧꯔꯛꯇꯣꯏ ꯉꯥꯜꯂꯦ ꯑꯃꯃꯨꯛ ꯇꯧꯔꯛꯀꯅꯤ ꯉꯥꯜꯂꯦ ꯑꯃꯃꯨꯛ ꯇꯧꯔꯛꯀꯅꯤ ꯇꯝꯃꯣꯏꯅ ꯍꯥꯏꯔ ꯂꯣꯏꯁꯤꯜꯂꯤꯗꯨꯝ
ꯇꯧꯔꯛꯑꯕꯅꯤꯅ ꯄꯥꯏꯗꯤ ꯄꯥꯏꯕꯤꯔꯤ ꯑꯗꯨꯣ ꯇꯝꯃꯣꯏ ꯂꯣꯏꯔꯦ ꯇꯥꯝꯕꯩ ꯋꯥꯈꯜ ꯂꯩꯇꯦ ꯂꯣꯏꯔꯦ ꯑꯗꯨꯗꯨ ꯃꯈꯥ ꯇꯥꯅ ꯐꯣꯟ ꯇꯧꯔꯛꯇꯦ ꯑꯗꯨꯒꯤ ꯁꯔꯗꯥ ꯌꯨꯅꯤꯚꯔꯁꯤꯇꯤꯅ ꯑꯃꯁꯨ ꯂꯩ ꯑꯗꯨ ꯑꯗꯨ ꯃꯣꯏ ꯄꯩꯁꯥ ꯌꯥꯝ ꯆꯥꯎꯋꯤ ꯀꯥꯏꯗꯒꯤ ꯈꯨꯠꯆꯥꯎ ꯈꯨꯠꯆꯥꯎ ꯃꯥꯁꯇꯔꯒ ꯇꯥꯝ ꯌꯥꯄꯣꯟꯇꯦ
ꯃꯥꯁꯇꯔ ꯄꯩꯁꯥ ꯈꯨ ꯆꯥꯎꯗꯤ ꯆꯥꯎꯑ ꯀꯥꯏꯗꯒꯤ ꯑꯁ ꯉꯝꯖ ꯄꯣꯠꯇꯦ ꯀꯅꯥꯅꯕꯨ ꯇꯥꯝꯂꯝꯃꯤꯅꫭ ꯃꯁꯇꯔ ꯀꯥꯏꯅ
ꯕꯦꯆꯦꯂꯔ ꯂꯣꯏꯕꯗ ꯊꯕꯛ ꯐꯪꯗ꯭ꯔꯤ ꯁ ꯁꯨꯃꯥꯏꯅ ꯃꯥꯁꯇꯔ ꯂꯣꯏꯕꯗꯁꯨ ꯊꯕꯛ ꯐꯪꯑꫭꯏ
ꯆꯥꯞꯄꯨꯗꯤ ꯃꯥꯟꯅꯩꯅꯦ
ꯅꯪ ꯃꯥꯁꯇꯔ ꯂꫭꯏꯕꯗꯁꯨ ꯊꯕꯛ ꯐꯪꯉꯣꯏ ꯄꯥꯏꯆꯦ ꯂꯩꯗꯕꯁꯨ ꯊꯕꯛ ꯐꯪꯉꯣꯏ ꯃꯥꯁꯇꯔꯗꯨ ꯀꯣꯂꯦꯖ ꯑꯐꯕꯗ ꯇꯥꯝꯃꯗꯤ ꯊꯕꯛ ꯐꯪꯉꯦ ꯑꯩꯒꯤ ꯀꯣꯂꯦꯖ ꯄ꯭ꯂꯦꯁꯃꯦꯟ ꯂꯥꯛꯄꯗ ꯅꯠꯇ꯭ꯔꯗꯤ ꯐꯪꯗ꯭ꯔꯦ ꯕꯦꯆꯦꯂꯔ ꯆꯞꯉꯥꯏ ꯀꯣꯂꯦꯖ ꯄ꯭ꯂꯦꯁꯃꯦꯟ ꯂꯥꯛꯄꯗ ꯃꯐꯝ ꯑꯐꯕ ꯀꯩꯅꯣ ꯇꯧꯔꯗꯤ ꯐꯉꯦ ꯑꯗꯨꯝ ꯀꯣꯂꯦꯖ ꯑꯐꯕꯗ ꯇꯝꯑꯥꯗꯤ ꯅꯠꯇ꯭ꯔꯕ ꯅꯣꯡ ꯎꯄꯥꯏ
ꯈꯪꯗꯦꯗꯥ ꯇꯨꯝꯕꯨ ꯇꯨꯝꯅꯤꯡ ꯏ
ꯀꯔꯤꯅꫭ ꯇꯧꯔꯤꯗꯨꯅ ꯍꯜꯂꯣ ꯍꯜꯂꯣ ꯍꯜꯂꯣ
ꯇꯥꯕꯔꯣ
ꯇꯥꯏ ꯇꯥꯏ ꯀꯩꯅꯣ ꯇꯧꯔꯤꯗꯨꯅ
ꯎꯝ
ꯅꯪ ꯉꯥꯡꯢꯗꯣ ꯌꯥꯝ ꯀꯟꯅ ꯇꯥꯗꯦ ꯀꯩꯗꯧꯔꯒꯦ ꯌꯥꯝ ꯇꯞꯅ ꯇꯥꯏ ꯀꯩꯅꯣ ꯀꯗꯥꯥꯏꯗ ꯑꯃꯨꯛ ꯆꯠꯈ꯭ꯔꯒꯦ ꯃꯥꯡꯈ꯭ꯔꯦ ꯍꯜꯂꯣ ꯍꯜꯂꯣ ꯍꯜꯂꯣ
ꯇꯥꯏ ꯇꯥꯏꯌꯦ ꯀꯥꯏ ꯆꯠꯂꯤꯅꫭ
ꯎꯝ ꯏꯁꯤꯡ ꯊꯥꯡꯒꯠꯂꯤꯅ ꯀꯩꯗꯧꯗꯣꯏꯕ ꯍꯧꯖꯤꯛ
ꯊꯥꯛꯅꯕ ꯂꯝꯕ
ꯎꯝ
ꯁꯥꯏꯅꯦꯀꯣ
ꯁꯥꯏ ꯑꯗꯨ ꯁꯥꯏ ꯍꯥꯢꯔ ꯅꯨꯡꯗꯥꯡ ꯢꯔꯨꯖꯕ ꯅꯨꯡꯉꯥꯏꯕꯅꯦ
ꯎꯝ
ꯅꯨꯡꯗꯥꯡ ꯏꯔꯨꯖꯔꯒ ꯀꯩꯅꯣ ꯇꯧꯕꯅꯤ
ꯎꯝ
ꯅꯨꯡꯉꯥꯏꯕꯅꯦ ꯍꯥꯢꯕ ꯇꯨꯝꯕ ꯈꯣꯠꯄ
ꯅꯠꯇ꯭ꯔꯒꯗꯤ ꯇꯨꯄꯆꯤ
ꯍꯥꯥꯎ ꯂꯥꯝꯗ꯭ꯔꯤ ꯈꯣꯢ ꯕꯥ ꯆꯥꯔꯣꯏ ꯍꯥꯢꯕ꯭ꯔꯣ ꯎꯝ ꯉꯥꯛ ꯂꯩꯔꯒꯥ ꯆꯔꯒꯦ ꯈꯣꯢ ꯕꯥ ꯆꯔꯥꯃꯣ ꯍꯥꯢꯕꯥ
ꯎꯝ
ꯈꯣꯢ ꯕꯥ ꯆꯥꯔꯝꯃꯣ ꯍꯥꯢꯔꯒꯥ ꯃꯩ ꯁꯦꯝꯃꯤꯕ ꯃꯥꯜꯂꯦ
ꯁꯦꯝꯃꯝꯃꯅꯤ
ꯃꯩ ꯌꯥꯝꯅ ꯅꯨꯡꯉꯥꯏꯇꯦ ꯍꯧꯖꯤꯛꯀꯥꯟ
ꯑꯩꯗꯣ
ꯈꯣꯡꯗꯦ ꯃꯩ ꯌꯥꯝ ꯅꯨꯡꯉꯥꯏꯇꯦ
ꯎꯝ
ꯀꯝꯄꯅꯤ ꯑꯃꯗ ꯊꯕꯛ ꯇꯧꯔꯒꯀꯣ ꯑꯁ ꯀꯩꯅꯣꯒꯤ ꯀꯩꯅꯣꯒ ꯐꯪꯕꯗꯣ ꯋꯦꯜꯀꯝ ꯀꯤꯠꯀ ꯐꯪꯕꯗꯣ
ꯎꯝ
ꯊꯤꯅ ꯅꯨꯡꯉꯥꯢꯅꯤ ꯋꯦꯜꯀꯞ ꯀꯤꯠ ꯀꯥ ꯀꯩꯅꯣꯒ ꯂꯦꯞꯇꯣꯞꯀ ꯀꯩꯒ ꯄꯤꯕꯗꯣ
ꯎꯝ ꯑꯗꯨꯗꯤ ꯑꯆꯧ ꯑꯆꯧꯕꯒꯤꯁꯨ ꯆꯣꯡ ꯇꯥꯕ
ꯎꯝ ꯑꯗꯨ ꯃꯔꯛꯇ ꯄꯤꯕꯁꯨ ꯌꯥꯎꯋꯦ ꯄꯤꯗꯕꯁꯨ ꯌꯥꯎꯋꯦ
ꯀꯪꯂꯦꯟ ꯗꯥꯎ ꯗꯥꯎꯗꯥ ꯂꯩꯔꯦ
ꯗꯥꯎꯗꯥ ꯗꯥꯎꯗꯥꯗ ꯄꯨꯔꯦ
ꯍꯣ ꯅꯪ ꯗꯥꯎ ꯌꯥꯕꯥ ꯑꯣꯏꯖꯔꯣ
ꯎꯝ ꯍꯧꯖꯤꯛ ꯐꯥꯎꯒꯤ ꯑꯣꯏꯅꯗꯤ ꯌꯥꯗ꯭ꯔꯤ ꯌꯥꯒꯗ꯭ꯔꯥ ꯈꯟꯕꯅꯤ ꯌꯥꯗꯦ
ꯑꯁ ꯑꯗꯨꯃꯥꯏꯅ ꯑꯗꯨꯝ ꯈꯟꯖꯤꯜ ꯂꯩꯔꯗꯤ ꯀꯥꯏꯌꯥꯗꯨꯢꯅꯣ ꯀꯔꯤꯅꯣ
ꯇꯨꯝꯅꯤꯉꯦ ꯎꯝ
ꯎꯝ
ꯎꯝ
ꯇꯨꯝꯅꯤꯡ ꯇꯨꯝꯅꯤꯡꯕꯨꯗꯤ ꯃꯇꯝ ꯌꯥꯎꯁꯜꯂꯦ ꯅꯠꯇ꯭ꯔꯥ
ꯎꯝ ꯑꯁꯤꯒꯤ ꯑꯦꯝ ꯑꯦ ꯊꯔꯤ ꯑꯣꯟꯂꯥꯏꯟ ꯌꯨꯅꯤꯚꯔꯁꯤꯇꯤ ꯑꯁꯤꯗ ꯇꯝꯗꯣꯏꯅꯤꯅꯣ ꯑꯣꯟꯂꯥꯏꯟꯗ ꯑꯣꯏꯅ
ꯑ ꯌꯥꯝꯕꯖꯥꯠꯅꯤꯗꯨꯗꯤ ꯑꯣꯟꯂꯥꯏꯟꯅꯤꯅ
ꯍ ꯈꯜꯂꯤꯕ ꯍꯥꯢꯗꯨꯅꯤ ꯑꯣꯢꯗ꯭ꯔꯥ ꯋꯥꯅꯤ ꯑꯩꯒꯤ ꯌꯥꯒ
ꯊꯝꯃꯒꯦ ꯑꯗꯨꯗꯤ
ꯍꯣꯏ ꯍꯣꯏ ꯊꯝꯃꯣ ꯊꯝꯃꯣ